ꯇꯥꯕꯔꯣ
ꯇꯥꯏ ꯇꯥꯏ
ꯎꯝ ꯣꯁꯁꯨꯈꯤꯇꯪ ꯇꯥꯕꯁ
ꯑꯩ ꯉꯥꯡꯕ ꯇꯥꯗꯕ꯭ꯔꯣ
ꯇꯥꯏ ꯇꯥꯏ ꯚꯣꯏꯁꯇꯨꯗꯤ ꯑ ꯑꯩꯒꯤ ꯚꯣꯏꯁꯁꯦ ꯈꯤꯇꯪ ꯏꯀꯣ ꯇꯧꯗꯔꯣ꯫
ꯑꯩꯉꯣꯟꯗꯗꯤ ꯀꯩꯝ ꯇꯧꯗꯦ ꯅꯪꯅ ꯅꯪꯅ ꯉꯥꯡꯖꯕꯗꯤ ꯢꯀꯣ ꯆꯠꯕ꯭ꯔꯥ꯫
ꯑꯩꯅ ꯉꯥꯡꯕꯗꯤ ꯏꯀꯣ ꯆꯠꯄꯔꯥ
ꯅꯪꯅ ꯇꯥꯖꯕ ꯃꯇꯝꯗ ꯅꯪ ꯉꯥꯡꯖꯕꯗ ꯏꯀꯣ ꯑꯃ ꯂꯥꯛꯄ꯭ꯔꯕ꯫
ꯑꯥ ꯑꯥ
ꯇꯧꯔꯤꯕꯣ ꯍꯧꯁꯤꯖꯤꯛꯁꯨ ꯑꯗꯨꯝ
ꯇꯧꯔꯤ ꯇꯧꯔꯤ꯫
ꯑꯣ ꯑꯣ ꯕꯦꯔꯥ ꯂꯩꯔꯕ ꯈꯪꯗꯦ ꯏꯌꯥꯔꯄꯤꯁ ꯑꯝꯇ ꯍꯥꯞꯆꯤꯟꯖꯒꯦ꯫ ꯅꯒꯤ ꯌꯥꯕ꯭ꯔꯥ ꯌꯦꯡꯁꯤ ꯍꯥꯏꯐꯦꯠ ꯌꯥꯕ꯭ꯔꯥ ꯌꯦꯡꯕꯤꯌꯨꯅꯦ꯫
ꯑꯥ ꯌꯦꯡꯖꯒꯦ ꯑꯥ ꯑꯥ꯫ ꯌꯥꯔꯦ ꯌꯥꯔꯦ ꯆꯞꯆꯥꯔꯦ ꯑ ꯐꯦꯟꯒꯤ ꯐꯦꯟꯒꯤ ꯍꯨꯝꯂꯛꯄꯒꯤ ꯅꯨꯡꯁꯤꯠ ꯃꯈꯣꯟꯗꯣ ꯈꯤꯇꯪ ꯈꯤꯇꯪ ꯂꯥꯛꯄꯗꯧꯅ ꯇꯧꯋꯦ ꯁꯣꯝ ꯇꯥꯕꯤꯔꯤꯕ
ꯑ ꯃꯨꯊꯠꯒ꯭ꯔꯕꯅꯦ ꯌꯥꯔꯝꯃꯅꯤ
ꯌꯥꯔꯦ ꯌꯥꯔꯦ ꯁꯥꯕꯅꯗꯤ ꯈꯥꯝꯃꯕꯅꯤꯔꯣꯏ ꯍꯥꯏꯇꯥꯔꯦ ꯍꯟꯗꯛ ꯉꯁꯤ ꯅꯣꯡ ꯆꯨꯕ ꯇꯥꯔꯒꯁꯨ ꯑꯣꯝꯆꯥꯡꯅꯕ ꯍꯥꯏꯇꯥꯔꯦ ꯉꯁꯥꯏꯃꯛꯇꯕꯨꯅ ꯅꯣꯡꯃꯥꯡꯉꯦ ꯇꯧꯔꯁꯨ ꯌꯥꯝ ꯊꯤꯅ ꯑꯣꯝꯆꯥꯡꯅꯩ ꯃꯩ ꯃꯨꯠꯇꯈꯤꯕꯗ ꯐꯦꯟ ꯂꯩꯗ ꯂꯩꯐꯝ ꯈꯪꯗꯦ
ꯌꯥꯝ ꯁꯥꯔꯦ ꯍꯧꯖꯤꯛꯀꯥꯟꯁꯦ ꯅꯣꯡ ꯆꯨꯕꯁꯨ ꯑꯗꯨꯝ ꯁꯥꯔꯦ ꯑꯩꯗꯤ꯫ ꯐꯦꯟ ꯊꯥꯗꯗꯤ ꯂꯩ ꯏꯁꯥꯅ ꯈꯔ ꯍꯣꯠꯅꯔꯕꯅꯤ
ꯌꯥꯝꯅ ꯅꯨꯡꯉꯥꯏꯕ ꯃꯅꯤ ꯔꯤꯄꯥꯏꯗꯤ ꯍꯣꯠ ꯑꯣꯏꯕꯤꯌꯨ ꯁꯥꯕꯤꯌꯨ ꯅꯩꯅꯕꯤꯌꯨ ꯍꯣꯠꯅꯕꯤꯌꯨ ꯊꯝꯖꯒꯦ ꯃꯗꯨꯨ꯫ ꯃꯈꯥ ꯇꯥꯔꯛꯄꯁꯤꯗꯤ ꯑꯩꯗꯤ ꯍꯥꯏꯗꯤ ꯑꯩꯒꯤꯁꯨ ꯃꯁꯤꯡ ꯁꯨꯖꯜꯂꯛꯀꯗꯣꯔꯦ ꯑꯃ__ ꯀꯒꯨꯝꯕ ꯇꯧꯔꯒ ꯌꯥꯔꯒꯅꯤ ꯉꯁꯥꯏꯒꯤ ꯖꯦꯔꯣ ꯆꯠꯈꯤꯕꯗꯣ ꯑꯗꯣ ꯑꯃ ꯇꯧꯔꯒꯗꯤ ꯌꯥꯔꯒꯗꯤ ꯃꯗꯨꯅ ꯌꯦꯔꯣꯕꯨꯗꯤ ꯑꯅꯤ ꯆꯠꯈꯤꯕꯅꯤ ꯑꯗꯨꯕꯨ
ꯀꯩꯅꯣ ꯃꯔꯨꯞꯀꯤꯁꯦ ꯃꯄꯨꯡ ꯐꯥꯅ ꯁꯨꯗꯨꯔꯕ꯭ꯔꯥ ꯑꯅꯤ ꯇꯧꯔꯒꯗꯤ
ꯑꯅꯤ ꯇꯧꯔꯒꯗꯤ ꯑꯩꯈꯣꯏꯒꯤ ꯇꯔꯥꯅꯤꯄꯥꯟꯗ ꯁꯨꯒꯗꯕꯅꯤ ꯑꯗꯣ ꯑꯃꯈꯛꯇꯪ ꯇꯧꯔꯒ ꯁꯥꯔ ꯁꯨꯕꯗꯤ ꯁꯤꯒꯤ ꯀꯣꯜꯗꯨꯅ ꯁꯨꯔꯦ ꯑꯗꯨ ꯉꯁꯥꯏ ꯖꯦꯔꯣ ꯊꯤꯕ ꯑꯗꯨ ꯌꯥꯎꯕꯅ ꯃꯔꯝ ꯑꯣꯏꯔꯒ ꯑꯃꯇꯪꯒ ꯋꯥꯔꯤ ꯁꯥꯟꯅꯔꯒ ꯑꯩꯈꯣꯏꯒꯤ__ ꯊꯥꯖꯤꯟꯈ꯭ꯔꯒꯦ ꯑꯩꯒꯤ ꯑꯗꯨꯝ ꯑꯗꯨꯒ ꯃꯔꯨꯞꯀꯤ ꯑꯃꯨꯛ ꯍꯧꯔꯁꯤ꯫ ꯍꯥꯏꯗꯤ ꯇꯔꯥꯅꯤꯄꯥꯥꯟꯗꯤ ꯁꯨꯔꯔꯣꯏꯕ ꯑꯩꯗꯤ ꯇꯔꯥꯇꯔꯦꯠ ꯁꯨꯔꯅꯤ ꯑꯗꯨꯅ ꯑꯗꯨ ꯑꯗꯨꯝ ꯊꯥꯖꯟꯈ꯭ꯔꯁꯤ꯫
ꯑꯗꯣ ꯃꯔꯨꯨꯞ ꯀꯩꯅꯣꯅꯦ ꯑꯩꯅ ꯍꯥꯏꯅꯤꯡꯉꯤꯁꯦ꯫
ꯑꯗꯨ
ꯃꯔꯨꯞꯀꯤ ꯂꯣꯏꯁꯟꯒꯗꯧꯔꯤꯁꯦ ꯑꯍꯨꯝ ꯑꯥꯜꯂꯦ ꯍꯥꯏꯕ ꯅꯠꯇ꯭ꯔꯣ ꯑꯗꯨꯏ ꯁꯤ ꯂꯣꯏꯔꯛꯀ ꯑꯗꯨꯗꯤ ꯑꯅꯤꯗ ꯉꯥꯏꯔꯦꯕ ꯅꯠꯇ꯭ꯔꯥ
ꯑꯣ
ꯑꯗꯨ ꯑꯣꯏꯇꯥꯥꯔꯒꯗꯤ ꯑꯩꯒꯤꯁꯨ ꯑꯃꯗ ꯂꯣꯏꯁꯤꯜꯂꯝꯃꯁꯤ ꯑꯗꯨꯒ ꯑꯃꯗꯨꯅ ꯍꯌꯦꯡ ꯑꯃ ꯂꯣꯏꯁꯤꯜꯂꯁꯤ ꯑꯃꯗꯨꯅ__ ꯍꯧꯖꯤꯛ ꯂꯣꯢꯁꯤꯟꯂꯁꯤ ꯀꯩꯀꯥꯏ꯫ ꯃꯣꯏꯒꯤꯁꯨꯦ ꯃꯇꯝ ꯄꯤꯔꯤꯕꯀꯣ ꯃꯣꯏꯁꯦ ꯍꯌꯦꯡꯅ ꯂꯣꯏꯕꯩ ꯅꯠꯇꯦ ꯍꯥꯏꯕ ꯍꯌꯦꯡꯁꯦ ꯑꯅꯧꯕ ꯂꯣ__ ꯑꯅꯧꯕ ꯂꯧꯁꯤꯜꯂꯔꯣꯏ꯫ ꯂꯩꯔꯤꯕꯁꯤꯡꯁꯤ ꯂꯣꯏꯁꯤꯟꯅꯕ ꯍꯣꯠꯅꯔꯒꯅꯤ ꯍꯥꯏꯕꯅꯤꯅ ꯍꯪꯆꯤꯠ ꯄꯨꯨꯡꯊꯤ ꯃꯇꯝ ꯂꯩꯒꯤꯅꯤ꯫ ꯑꯗꯨꯅ ꯉꯁꯤꯒꯤ ꯅꯨꯡꯗꯥꯡꯁꯤꯒ ꯍꯌꯦꯡꯒꯤ ꯅꯨꯡꯗꯥꯡ__ ꯑꯗꯨꯅ ꯅꯨꯡꯗꯥꯡ ꯑꯗ ꯏꯕꯥꯅꯤꯒꯤ ꯑꯅꯤꯗꯤ ꯂꯣꯏꯁꯤꯟꯕ ꯉꯝꯅꯤꯅ ꯈꯜꯂꯤ꯫
ꯍꯧꯖꯤꯛ ꯃꯔꯨꯞꯀꯤ ꯂꯣꯏꯁꯟꯁꯦ ꯑꯩꯒꯤ ꯁꯤꯗ ꯂꯣꯏꯔꯒ ꯑꯃ__ ꯇꯛꯀ ꯇꯣꯉꯑꯒ ꯑꯗꯨ ꯃꯔꯨꯞ ꯌꯦꯡꯕꯁꯨ ꯂꯣꯏꯁꯤꯟꯅꯕ ꯇꯧꯔꯁꯤ꯫
ꯋꯥꯈꯜ ꯅꯨꯡꯉꯥꯏ ꯍꯥꯏꯇꯥꯔꯦꯀꯣ꯫
ꯑꯍꯣ ꯀꯩꯁꯨ ꯀꯥꯏꯗꯦ ꯑ ꯇꯨꯝꯗꯅꯗ ꯂꯩꯔꯤꯕ ꯄꯨꯟꯁꯤꯅꯤ꯫ ꯀꯩꯁꯨ ꯀꯥꯏꯗꯦ ꯇꯨꯝꯃꯣꯏ ꯑꯗꯨꯕꯨ ꯍꯌꯦꯡꯒꯤ ꯊꯕꯛꯇꯤ ꯀꯥꯏꯗꯅꯕ ꯍꯣꯠꯅꯒꯅꯤ꯫
ꯀꯩꯁꯨ ꯀꯩꯗꯦ ꯀꯩꯁꯨ ꯀꯥꯏꯗꯦ ꯃꯔꯨꯞ ꯑꯗꯨꯒ ꯊꯣꯡꯍꯥꯡ ꯀꯩ ꯊꯧꯅꯥ ꯊꯧꯅꯥꯁꯤꯡꯒꯤ ꯃꯔꯛꯇ ꯅꯨꯡꯉꯥꯏꯇꯕ ꯅꯤꯡꯍꯟꯅꯕ ꯑꯔꯥꯛꯄ ꯍꯥꯏꯕꯁꯤꯗꯤ ꯃꯤꯑꯣꯏꯕꯒꯤ ꯍꯧꯅꯁꯥꯅꯤ
ꯃꯥꯟꯅꯦ ꯑꯗꯨꯕꯨ ꯅꯝꯒꯥꯏꯕ ꯉꯝꯅꯕ ꯃꯇꯝꯗꯅꯤ
ꯃꯥꯅꯤ ꯄꯨꯝꯅꯃꯛꯇ ꯈꯥꯡꯃꯒ ꯅꯨꯄꯥꯒꯤ ꯄꯨꯟꯁꯤꯁꯤꯗꯤ ꯁꯤꯒꯨꯝꯕ ꯂꯥꯟꯐꯝ ꯁꯥꯐꯝ ꯂꯥꯟꯐꯝꯒꯤꯅꯦꯅ ꯑꯩꯈꯣꯏ ꯃꯍꯥꯚꯥꯔꯠꯀꯤ ꯚꯤꯝꯅꯕꯨ ꯍꯥꯏꯁꯦ ꯅꯨꯄꯥꯒꯤ ꯄꯨꯟꯁꯤꯁꯤꯗꯤ ꯁꯥꯐꯝ ꯂꯥꯝꯐꯝꯅꯤ ꯑꯗꯨꯅ ꯃꯇꯝ ꯄꯨꯝꯅꯃꯛꯇ ꯆꯦꯛꯁꯤꯟꯒꯗꯕꯅꯤ ꯑꯃꯁꯨꯡ ꯋꯥꯔꯦꯞ ꯂꯧꯕꯗ ꯒ꯭ꯌꯥꯟ ꯇꯥꯅ ꯂꯧꯒꯗꯕꯅꯤ ꯍꯥꯏꯕꯅꯤ ꯑꯗꯨ
ꯑꯣꯏꯅꯤꯅ ꯆꯪꯖꯤꯜꯂꯨꯔꯤꯕ ꯈꯣꯡꯊꯥꯡꯁꯤꯗꯤ ꯏꯕꯥꯅꯤꯅ ꯑꯣꯏꯅꯕ ꯍꯣꯠꯅꯁꯤ ꯑꯇꯩ ꯑꯇꯩ ꯃꯆꯥ ꯁꯨ ꯃꯌꯥꯝꯗꯨ ꯉꯥꯛꯇꯟ ꯊꯝ ꯇꯥꯔꯒꯁꯨ ꯏꯕꯥꯅꯤꯒꯤ ꯑꯍꯥꯟꯕ ꯁꯨꯃꯥꯏ ꯁꯨꯃꯥꯏꯅ ꯊꯥꯒꯠꯄ ꯈꯣꯠꯀꯠꯄ ꯑꯃ ꯑꯃ ꯁꯤꯁꯤꯗꯤ ꯑꯣꯏꯅ ꯍꯣꯠꯅꯁꯤ ꯊꯕꯛ ꯄꯨꯁꯤꯜꯂꯕꯗꯤ ꯏꯁꯥꯟꯅ ꯃꯤꯕꯨ ꯀꯥꯎꯋꯦ ꯒꯦꯝꯗ ꯎꯝ ꯆꯪꯉꯨ ꯆꯪꯅꯤꯡꯗ꯭ꯔꯦ ꯍꯥꯏꯇꯥꯔꯦꯀꯣ ꯑꯗꯣ ꯃꯇꯝꯁꯨ ꯂꯥꯛꯀꯅꯤ ꯃꯥꯒꯤꯁꯨ ꯍꯧꯖꯤꯛ ꯃꯇꯝꯗꯤ ꯈ꯭ꯋꯥꯏꯗꯤ ꯃꯗꯨ ꯑꯗꯨ ꯃꯔꯨ ꯑꯣꯏꯗꯦ ꯍꯥꯏꯇꯥꯔꯦ ꯑꯗꯨꯅ ꯃꯔꯨ ꯑꯣꯏꯕ ꯄꯣꯠꯁꯤ ꯍꯥꯟ ꯇꯧꯁꯤ
ꯃꯥꯅꯦ ꯑꯗꯨꯕꯨ ꯃꯔꯨꯞ ꯍꯌꯦꯡ ꯁꯣꯏꯗꯅꯕ ꯁꯣꯏꯗꯅꯕ ꯀꯩꯅꯣ ꯇꯧꯕꯤꯔꯛꯑꯣ ꯍꯥꯏꯕꯗꯤ ꯋꯥꯔꯤ ꯔꯦꯀꯣꯔꯠ ꯑꯗꯨ ꯇꯧꯕꯤꯔꯣ ꯑꯗꯨꯒ ꯃꯔꯨꯞꯀꯤ ꯋꯥꯔꯤ ꯑꯏꯕꯗꯨ ꯍꯥꯏꯗꯤ ꯑ ꯇꯪꯈꯥꯏ ꯑꯃꯃꯨꯛꯀꯤ ꯆꯥꯡ ꯃꯄꯨ ꯑꯃ ꯊꯥꯒꯦꯁꯨ ꯊꯥꯕꯤꯔꯛꯑꯣ ꯍꯥꯏꯗꯤ ꯑꯩ ꯗꯨꯗꯣ ꯌꯦꯡꯉ ꯌꯦꯡꯉꯒ ꯑꯩ ꯈꯔ ꯊꯨꯅꯕ ꯍꯥꯏꯇꯥꯔꯦꯅꯦꯀꯣ ꯍꯌꯦꯡꯁꯦ ꯃꯔꯨꯞꯀꯤ ꯔꯤꯄꯣꯔꯠ ꯂꯧꯔꯤꯉꯩꯒꯤ ꯃꯇꯝꯗ, ꯑꯩ ꯑꯩ ꯚꯤꯗꯤꯑꯣ ꯂꯧꯊꯣꯛꯆꯒꯦ ꯑꯗꯨꯒ ꯐꯤꯂꯝꯒꯨꯝꯕ ꯑꯃ ꯐꯣꯇꯣꯒꯨꯝꯕ ꯀꯩꯒꯨꯝꯕ ꯃꯇꯦꯛ ꯃꯇꯦꯛ ꯂꯧꯊꯣꯛꯆꯒꯦꯅ ꯊꯝꯖꯒꯦꯕꯨ ꯀꯩꯀꯥꯏ
ꯌꯥꯏ ꯌꯥꯏ ꯑꯗꯨ ꯔꯦꯀꯣꯠꯇꯤ ꯄꯨꯡꯈꯥꯏꯗ ꯂꯣꯏꯔꯅꯤ ꯍꯥꯏꯇꯥꯔꯦ꯫ ꯑꯥꯏ ꯇꯪꯈꯥꯏ ꯃꯥꯗꯤ ꯊꯨꯆꯔꯛꯒ ꯊꯥꯔꯛꯑꯒꯦ ꯑꯗꯨꯒ ꯇꯪꯈꯥꯏ ꯑꯃ ꯊꯥꯔꯛꯑꯅꯤ
ꯑꯗꯨꯝ ꯃꯔꯨꯞꯅ ꯂꯣꯏꯕꯒ ꯍꯦꯛ ꯂꯣꯏꯕꯒ ꯑꯗꯨꯝ ꯃꯔꯨꯞꯁꯦ ꯑꯗꯨꯝ ꯃꯈꯥ ꯇꯥꯅ ꯑꯗꯨꯝ ꯚꯤꯗꯤꯑꯣ ꯀꯩꯀꯥ ꯍꯥꯏꯗꯤ ꯐꯣꯇꯣ ꯄꯤꯔꯣ ꯍꯥꯏꯗꯤ ꯚꯤꯗꯤꯑꯣ ꯂꯧꯊꯣꯛ ꯐꯤꯂꯝꯗꯣ ꯐꯤꯂꯝ ꯑꯣꯏꯕꯅꯤꯅ ꯍꯥꯏꯗꯤ ꯑꯦꯅꯤꯃꯦꯗꯤ ꯃꯇꯥꯡ ꯃꯇꯥꯡꯗꯨꯒꯤ ꯁꯤꯟꯗꯣ ꯌꯥꯝꯅꯁꯨ ꯃꯣꯏꯁꯨ ꯌꯦꯛꯇꯕꯅꯤꯅ ꯑꯩꯈꯣꯏ ꯌꯥꯝ ꯂꯥꯏ ꯍꯥꯏꯇꯥꯔꯦ ꯃꯥꯒꯤ ꯄꯨꯂꯞ ꯎꯜꯂꯛꯄꯗꯣ ꯈꯇꯪ ꯏꯁꯀ꯭ꯔꯤꯟꯁꯣꯠ ꯇꯣꯡ ꯇꯣꯛ ꯂꯧꯔꯒ ꯌꯥꯏ ꯑꯗꯨꯕꯨ ꯐꯤꯂꯝꯅꯤꯅ ꯈꯤꯇꯪ ꯃꯃꯨꯠ ꯇꯥꯅ ꯌꯦꯡꯕꯗꯁꯨ ꯐꯖꯍꯟꯅꯤꯡꯕ ꯇꯥꯕ ꯈꯛꯇꯪ ꯅꯠꯇꯅ ꯐꯖꯍꯟꯅꯤꯡꯕꯁꯨ ꯑꯣꯏꯌꯦ ꯃꯤ ꯑꯇꯩꯒꯤ ꯇꯧꯅꯔꯤꯕ ꯁꯤꯒꯨꯝꯅ ꯍꯥꯏꯗꯤ ꯌꯦꯡꯕꯗꯁꯨ ꯃꯍꯥꯎ ꯑꯃ ꯄꯤꯅꯤꯡꯉꯤ ꯑꯗꯨꯅ ꯑꯗꯨꯃꯥꯏꯅ ꯇꯧꯁꯤ ꯈꯤꯇꯪ ꯌꯥꯝꯅ ꯂꯧꯔꯒ ꯑꯩꯈꯣꯏ ꯌꯦꯡꯁꯦ ꯀꯣꯄꯤꯔꯥꯏꯠ ꯀꯩꯀꯥ ꯂꯥꯛꯄ ꯈꯣꯠꯄ ꯍꯧꯔꯤꯁꯦ ꯅꯪ ꯌꯦꯡꯒꯦ ꯍꯥꯏꯇꯥꯔꯦ ꯍꯣꯡ ꯐꯥꯔꯛꯇꯕꯤꯗ
ꯀꯩꯁꯨ ꯀꯥꯏꯗꯦ ꯗꯨꯗꯨꯒ ꯍꯞꯇꯥ ꯑꯝꯗ ꯂꯥꯏꯕꯛ ꯐꯔꯒꯗꯤ ꯅꯪꯁꯦ ꯑꯩ ꯅꯪꯒ ꯑꯩꯒ ꯄꯨꯟꯅ ꯂꯤꯈꯠꯃꯤꯟꯅꯔꯒ ꯑꯅꯤꯔꯛꯇꯤ ꯁꯣꯏꯗꯕꯤ ꯊꯥꯒꯛꯄ ꯉꯝꯕ꯭ꯔ ꯌꯦꯡꯁꯤ ꯑ ꯉꯝꯃꯒꯅ ꯑꯍꯨꯝꯒ ꯑꯍꯣꯡ ꯉꯝꯃꯗꯤ ꯑꯍꯨꯝ ꯇꯧꯋꯦ ꯅꯨꯀꯣ ꯁꯣꯏꯗꯕꯤꯗ ꯑꯅꯤꯗꯤ ꯉꯝꯕ꯭ꯔꯥꯁꯤ ꯑꯍꯥꯟꯕꯒꯤꯗꯤ ꯈꯔ ꯋꯥꯒꯅꯤ ꯑꯗꯨꯒ
ꯎꯝ ꯋꯥꯔꯤ ꯑꯇꯣꯞꯄꯗꯨꯁꯨ ꯍꯞꯇꯥ ꯑꯝꯗ ꯑꯃꯨꯃꯨꯛ ꯊꯥꯒꯠꯆꯁꯦ ꯍꯥꯏꯅ ꯈꯜꯂꯤ ꯑꯩ ꯋꯥꯈꯟꯗ
ꯑꯗꯨ ꯋꯥꯔꯤꯗꯨꯗꯤ ꯐꯨꯡꯒꯥ ꯋꯥꯔꯤ ꯀꯩꯀꯩꯗꯨꯗꯤ ꯊꯣꯏꯗꯣꯛꯅ ꯂꯨꯒꯗꯕ ꯃꯥꯟꯗꯦ ꯑꯩꯗꯤ ꯇꯧꯕ ꯊꯣꯏꯅ ꯆꯪꯉꯅꯤ ꯃꯔꯛꯇꯖꯨ ꯑꯩ ꯔꯦꯀꯣꯔꯠ ꯂꯧꯔꯒ ꯑꯩ ꯗ꯭ꯔꯣꯏꯒꯤ ꯍꯥꯞꯄꯒ ꯃ꯭ꯌꯨꯖꯤꯛ ꯍꯥꯞꯄꯒ ꯑꯗꯨꯝ ꯂꯣꯏꯅꯦ ꯈꯟꯖꯩ
ꯐꯣꯇꯣ ꯑꯃꯨꯛ ꯍꯥꯞꯀꯗꯕ ꯅꯠꯇꯕꯅꯤꯅ
ꯑꯗꯨꯅ ꯍꯞꯇꯥ ꯑꯃꯗ ꯑꯅꯤꯖꯨ ꯑꯅꯤꯔꯛ ꯇꯧꯕ ꯉꯝꯅꯤ ꯈꯟꯖꯩ ꯑꯩꯒꯤ ꯋꯥꯈꯜꯗ
ꯎꯝ ꯀꯩꯁꯨ ꯀꯥꯏꯗꯦ ꯑꯗꯨꯕꯨ ꯍꯌꯦꯡ ꯄꯣꯠꯇꯣ ꯁꯣꯏꯗꯕꯤ ꯇꯧꯕꯤꯔꯛꯑꯣ ꯑꯗꯨꯒ ꯑꯗꯨꯒꯤ ꯃꯊꯪꯗ ꯋꯥꯔꯤ ꯐꯤꯂꯝ ꯑꯃꯒ ꯑꯩ ꯄꯤꯖꯔꯛꯀꯦ ꯇꯧꯕꯤꯔꯛꯑꯣ ꯑꯩ ꯑꯩꯗꯤ ꯑꯩꯅ ꯉꯁꯥꯏ ꯍꯥꯏꯖꯒꯤꯕ ꯑꯩꯈꯣꯏꯒꯤ ꯏꯁꯄꯦꯁꯇ ꯆꯠꯂꯒ ꯑꯩꯈꯣꯏꯒꯤ ꯄꯨꯛꯅꯤꯡ ꯅꯨꯡꯁꯤꯕꯒꯤ ꯐꯤꯂꯝ ꯑꯗꯨ ꯑꯗꯨ ꯑꯣꯏꯅ ꯏꯖꯔꯛꯂꯒꯦ ꯑꯩꯅ ꯑꯗꯨꯝ ꯏꯔꯤꯉꯩꯗ ꯃꯔꯨꯞꯇꯤ ꯑꯅꯤꯒꯤ ꯑꯗꯨꯝ ꯂꯣꯏꯒꯤꯅꯤꯅ ꯊꯝꯖꯒꯦ ꯍꯥꯏꯕꯗꯤ ꯈꯔ ꯃꯥꯟꯅꯗꯅꯕ ꯈꯔ ꯂꯩꯕꯅ ꯑꯗꯨꯅ ꯑꯗꯨꯝ ꯑꯩ ꯃꯔꯨꯞꯇ ꯍꯥꯏꯖꯔꯛꯀꯦ ꯃꯔꯨꯞꯅ ꯃꯊꯪ ꯍꯥꯏꯗꯤ ꯇꯧꯅꯤꯡꯕ ꯐꯤꯂꯝ ꯂꯩꯔꯒꯁꯨ ꯑꯗꯨꯝ ꯇꯧꯕꯤꯌꯨ ꯑꯗꯨꯕꯨ ꯈꯪꯗ꯭ꯔꯒꯁꯨ ꯑꯩ ꯐꯤꯂꯝ ꯑꯃ ꯍꯥꯏꯖꯔꯛꯀꯦ ꯍꯥꯏꯗꯤ ꯌꯥꯝ ꯅꯨꯡꯉꯥꯏꯒꯗꯕ ꯃꯥꯜꯂꯦ ꯉꯁꯥꯏ ꯌꯦꯡꯕꯃꯛꯇꯤ ꯌꯦꯡꯖꯗꯦ ꯑꯗꯨꯕꯨ ꯅꯨꯡꯉꯥꯏꯒꯗꯕ ꯃꯥꯜꯂꯦ ꯑꯗꯨ ꯑꯗꯨꯃꯥꯏꯅ ꯇꯧꯁꯦ ꯍꯥꯏꯗꯤ ꯋꯥꯔꯤꯗꯣ ꯃꯇꯦꯛ ꯑꯃ ꯅꯝꯖꯦ ꯍꯧꯔꯛꯄꯒꯤꯗꯣ
ꯊꯝꯕꯤꯌꯨ ꯊꯝꯕꯤꯌꯨ
ꯑꯩꯈꯣꯏꯒꯤ ꯍꯧꯔꯛꯄꯗꯨꯗ ꯑꯩꯈꯣꯏꯒꯤ ꯂꯥꯟꯃꯤ ꯅꯨꯄꯤ ꯑꯃ ꯌꯥꯝꯅ ꯀꯟꯅ ꯑꯩꯈꯣꯏꯒꯤ ꯔꯣꯕꯣꯠ ꯃꯔꯛꯇ ꯑꯗꯒꯤ ꯂꯥꯟ ꯁꯣꯛꯅꯩ ꯍꯥꯏꯇꯥꯔꯦ ꯅꯣꯡꯃꯩ ꯀꯥꯞꯇꯅ ꯈꯣꯠꯇꯅ ꯑꯗꯨꯕꯨ ꯃꯍꯥꯛꯁꯤ ꯑꯣ ꯉꯝꯒꯗꯧꯕꯒꯤ ꯃꯇꯝꯗꯣ ꯉꯥꯛꯇꯪ ꯅꯥꯟꯊꯣꯛꯑꯝꯗꯥꯏꯗꯨꯅ ꯅꯥꯟꯊꯣꯛ ꯈꯤꯇꯪ ꯅꯥꯟꯊꯣꯛꯀꯗꯕ ꯃꯐꯝꯗꯨꯗꯒꯤ ꯅꯥꯟꯊꯣꯛꯑꯒ ꯆꯦꯜꯂꯛꯀꯗꯕ ꯈꯥꯖꯤꯛ ꯈꯛꯇꯥ ꯉꯥꯏꯔꯕ ꯃꯇꯝꯁꯤꯗ ꯔꯣꯕꯣꯠ ꯑꯆꯧꯕ ꯍꯥꯏꯗꯤ ꯔꯣꯕꯣꯠ ꯑꯆꯧꯕꯗꯣ ꯍꯥꯠꯀꯦ ꯇꯧꯔꯤꯉꯩꯗ ꯔꯣꯕꯣꯠ ꯃꯆꯥ ꯈꯔ ꯂꯥꯛꯑꯒ ꯀꯥꯞꯄꯛꯄꯗꯒꯤ ꯃꯥꯒꯤ ꯃꯈꯨꯠ ꯈꯨꯗꯣꯝꯕꯤꯖꯦ ꯇꯠꯂꯦ ꯈꯨꯗꯣꯝꯕꯤꯖꯦ ꯇꯠꯂꯒ ꯃꯥꯅ ꯌꯦꯡꯖꯕ ꯃꯇꯝꯗ ꯁꯦ ꯑꯩꯈꯣꯏꯒꯤ ꯃꯤꯑꯣꯏꯕ ꯑꯣꯏꯔꯝꯗꯕ ꯍꯥꯏꯇꯥꯔꯦ ꯔꯣꯕꯣꯠ ꯑꯣꯏ ꯂꯩꯔꯝꯃꯦ ꯑꯗꯨꯒꯤ ꯃꯇꯨꯡꯗ ꯑꯩꯈꯣꯏꯅ ꯐꯤꯂꯝ ꯌꯦꯡꯉꯤꯕ ꯑꯩꯈꯣꯏꯅ ꯈꯪꯉꯦꯕ ꯃꯗꯨꯗꯤ ꯑꯩꯈꯣꯏꯒꯤ ꯌꯦꯡꯉꯤꯕ ꯑꯩꯈꯣꯏꯅ ꯉꯁꯥꯏꯗꯩ ꯎꯔꯤꯕꯖꯤꯗꯤ ꯚꯤꯖꯨꯋꯦꯜ ꯑꯣꯏꯅ ꯊꯣꯛꯄ ꯑꯣꯏ ꯂꯩꯔꯝꯃꯦꯕ ꯑꯁꯦꯡꯕ ꯑꯣꯏꯔꯝꯗ꯭ꯔꯦ ꯅꯥꯀꯟꯗꯗꯤ ꯃꯦꯆꯤꯟ ꯈꯤꯜꯂꯒ ꯀꯥꯞꯄꯜꯂꯛꯄ ꯑꯣꯏꯔꯒ ꯂꯩꯔꯝꯃꯦ ꯑꯗꯨꯅ ꯑꯩꯈꯣꯏ ꯂꯥꯁꯇ ꯑꯣꯏꯔꯝꯃꯤꯁꯦ ꯅꯨꯄꯤꯁꯤ ꯔꯣꯕꯣꯠ ꯑꯣꯏꯅ ꯁꯦꯝꯃꯒ ꯃꯥꯒꯤ ꯑꯩꯈꯣꯏꯒꯤ ꯃꯀꯣꯛꯁꯤ ꯕ꯭ꯔꯦꯟꯖꯦ ꯂꯧꯊꯣꯛꯑꯒ ꯑꯩꯈꯣꯏ ꯔꯣꯕꯣꯠꯁꯤꯒ ꯇ꯭ꯔꯥꯟꯁꯐꯔ ꯗꯥꯇꯥ ꯇ꯭ꯔꯥꯟꯁꯐꯔ ꯇꯧꯁꯟꯕꯒꯤ ꯃꯑꯣꯡꯅꯦ ꯍꯥꯏꯗꯤ ꯍꯤꯂꯤꯉꯩꯗ ꯃꯥꯁꯦ ꯌꯥꯝꯅ ꯑꯀꯟꯕ ꯍꯥꯏꯗꯤ ꯀꯦꯞꯇꯦꯟ ꯑꯃ ꯑꯣꯏꯔꯝꯕ ꯑꯗꯨꯗꯨꯒ ꯁꯤꯒꯤꯕꯅꯦ ꯃꯥꯅ ꯂꯥꯟꯗꯣ ꯉꯝꯃꯝꯗꯥꯏꯗ ꯁꯤꯒꯤꯕꯅꯦ ꯍꯥꯏꯇꯥꯔꯦ ꯑꯗꯨꯒ ꯑꯗꯨꯒꯤ ꯂꯥꯟ ꯆꯍꯤ ꯅꯤꯐꯨ ꯍꯦꯟꯅ ꯁꯣꯛꯅꯔꯦ ꯉꯝꯗ꯭ꯔꯤ ꯉꯁꯤꯐꯥꯎꯗ ꯃꯥ ꯌꯥꯎꯗ꯭ꯔꯒꯗꯤ ꯉꯝꯃꯣꯏꯗꯕ ꯑꯗꯨꯅ ꯃꯍꯥꯛꯀꯤꯀꯤ ꯃꯥꯏꯟ ꯑꯩꯈꯣꯏꯒꯤ ꯃꯍꯥꯛꯀꯤ ꯗꯥꯇꯥꯁꯦ ꯃꯀꯣꯛꯇ ꯂꯩꯔꯤꯕ ꯗꯥꯇꯥꯁꯦ ꯔꯣꯕꯣꯠꯁꯤꯗ ꯍꯥꯞꯆꯜꯂꯒ ꯌꯥꯝ ꯀꯟꯅ ꯑꯩꯈꯣꯏꯒꯤ ꯂꯥꯟꯗꯤ ꯉꯝꯗꯕ ꯌꯥꯗꯦꯅ ꯍꯣꯠꯅꯒꯤꯕ ꯑꯗꯨꯨꯝꯕ ꯐꯤꯂꯝꯅꯦ ꯇꯡꯈꯥꯏꯕꯛꯇꯪ ꯌꯦꯡꯖꯕꯅꯤ ꯌꯥꯝ ꯅꯨꯡꯉꯥꯏꯗꯧ ꯃꯥꯜꯂꯦ ꯑꯗꯣ ꯑꯗꯨꯃꯥꯏꯅ ꯇꯧꯁꯤ ꯀꯣꯔꯤꯌꯥꯒꯤ ꯐꯤꯂꯝ ꯑꯣꯏꯗꯣꯏꯅꯦ ꯃꯥꯖꯦ ꯁꯥꯏꯟ ꯐꯤꯛꯁꯟꯅꯤ ꯑꯗꯨꯃꯥꯏꯟ ꯇꯧꯔꯖꯨ ꯌꯥꯏ ꯑꯗꯨꯒ ꯑꯃ ꯐꯤꯂꯝ ꯑꯃꯒꯁꯨ ꯂꯩ ꯑꯗꯨ ꯑꯣꯏꯅ ꯇꯧꯔꯁꯨ ꯌꯥꯏ ꯍꯥꯏꯕ ꯇꯥꯔꯦꯅꯦ ꯃꯤ ꯀꯅꯥꯝꯇꯅ ꯂꯤꯅꯗ꯭ꯔꯤꯕꯅꯦ ꯑꯩ ꯀꯩꯅꯣꯒꯤ ꯍꯌꯦꯡ ꯑ ꯃꯔꯨꯞꯇ ꯑꯩꯁꯤ ꯂꯣꯏꯔꯒ ꯑꯗꯨꯝ ꯊꯥꯖꯔꯛꯑꯒꯦ ꯑꯩꯒꯤ ꯅꯦꯠꯐ꯭ꯂꯤꯛꯁꯀꯤ ꯑꯦꯀꯥꯎꯟꯗꯣ ꯑꯗꯨꯝ ꯆꯪꯉꯒ ꯌꯦꯡꯕꯤꯌꯣ ꯌꯥꯕꯅꯦ ꯍꯥꯏꯗꯤ ꯑꯩꯅ ꯌꯦꯡꯉꯤꯉꯩꯗ ꯃꯔꯨꯞꯅ ꯌꯦꯡꯕꯕꯨꯗꯤ ꯌꯥꯔꯣꯏ ꯃꯔꯨꯞꯅ ꯌꯦꯡꯉꯤꯉꯩꯗ ꯑꯩꯅ ꯌꯦꯡꯉꯨꯕꯨꯗꯤ ꯌꯥꯔꯣꯏ ꯑꯗꯨꯕꯨ ꯑꯃꯨꯛꯃꯨꯛ ꯌꯦꯡꯅꯔ ꯂꯣꯏꯔꯦ ꯑꯗꯨꯝ ꯄꯨꯡ ꯀꯨꯟꯃꯔꯤ ꯌꯦꯡꯒꯗꯕꯗꯤ ꯅꯠꯇꯦꯗꯅꯀꯣ ꯑꯗꯨꯅ ꯑꯗꯨꯃꯥꯏꯅ ꯇꯧꯁꯦ ꯑꯗꯩ ꯁꯤꯖꯤꯟꯅꯔꯤꯕ ꯑꯣꯐꯁꯤꯟꯅ ꯑꯗꯨ ꯌꯦꯡꯃꯦ ꯍꯧꯖꯤꯛꯀꯤ ꯂꯩꯔꯤꯕ ꯖꯤꯣꯟꯁꯤ ꯁꯤꯖꯤꯟꯅꯕꯤꯔꯣꯑꯣꯅ ꯊꯝꯖꯒ
ꯌꯥꯏꯦ ꯄꯩꯁꯥ ꯅꯨꯡꯁꯥꯒꯤ ꯇꯤꯡꯗꯅꯗ ꯀꯣꯛ ꯊꯥꯗꯕ ꯍꯥꯏꯕꯁꯤ ꯃꯍꯧꯁꯥꯅꯤ
ꯇꯥꯕꯔꯣ
ꯍꯥꯏꯗꯤ ꯃꯇꯝ ꯑꯃꯗ ꯊꯕꯛꯁꯦ ꯀꯟꯅ ꯁꯨ ꯍꯥꯏꯔꯝꯃꯦ ꯑꯗꯨ ꯍꯧꯖꯤꯛꯇꯤ ꯊꯕꯛ ꯀꯟꯅ ꯁꯨ ꯍꯥꯏꯗ꯭ꯔꯦ ꯊꯕꯛꯁꯤꯡꯅꯁꯨ ꯍꯥꯏꯔꯦ ꯍꯩꯁꯤꯡꯅꯁꯨ ꯍꯥꯏꯗꯤ ꯈꯣꯡꯁꯣꯠꯂꯒ ꯆꯤꯟ ꯆꯣꯠꯂꯤ ꯍꯥꯏꯕꯗꯣ ꯍꯧꯖꯤꯛꯇꯤ ꯅꯠꯇ꯭ꯔꯦ ꯍꯧꯖꯤꯛꯀꯤ ꯆꯤꯟ ꯆꯣꯠꯂꯒ ꯆꯤꯟ ꯆꯣꯠꯂꯤ ꯍꯥꯏꯕꯅꯤ ꯆꯤꯟ ꯌꯥꯝ ꯐꯕ ꯑꯗꯨꯒ ꯈꯣꯡ ꯆꯣꯠꯂꯒ ꯆꯤꯟ ꯆꯣꯠꯂ ꯍꯥꯏꯕꯁꯨ ꯌꯥꯔꯦꯗꯤ ꯀꯣꯛꯅ ꯆꯥꯡꯕꯅꯤꯅꯀꯣ ꯑꯗꯨꯅ ꯍꯩꯁꯤꯡꯅ ꯇꯧꯁꯦ ꯑꯩꯈꯣꯏꯅ ꯊꯕꯥꯛ ꯇꯧꯕ ꯃꯇꯝꯗ ꯋꯥꯅ ꯇꯧꯗꯣꯏ ꯁꯁꯨꯛꯄꯨꯗꯤ ꯅꯨꯡꯉꯥꯏꯅꯨꯡꯉꯥꯏꯅ ꯇꯧꯕ ꯌꯥꯏ ꯅꯨꯡꯉꯥꯏꯕꯅ ꯄꯥꯝꯕꯁꯨ ꯐꯠꯇꯦ ꯑꯗꯨꯕꯨ ꯀꯥꯍꯦꯟꯅ ꯋꯥꯗꯅꯕ ꯍꯥꯏꯇꯥꯔꯦ ꯑꯗꯨꯃꯥꯏꯅ ꯇꯧꯁꯤ
ꯇꯧꯁꯦ ꯑꯩ ꯉꯁꯤꯗꯤ ꯇꯨꯝꯖꯗꯕꯅꯤ ꯁꯥꯟꯅꯁꯨ ꯍꯥꯏꯗꯤ ꯊꯑꯣꯣꯡꯗꯗꯤ ꯐꯖꯅ ꯇꯤꯡꯒꯦꯅ ꯑꯗꯨꯕꯨ ꯀꯩꯁꯨ ꯀꯥꯏꯗꯦ ꯇꯨꯝꯃꯣꯏ ꯉꯁꯥꯏ ꯑꯩ ꯉꯁꯤ ꯅꯨꯡꯊꯤꯟ ꯇꯨꯝꯖꯗꯦ ꯑꯩ ꯀꯩꯅꯣ ꯇꯧꯒꯦ ꯍꯥꯏꯗꯅ ꯉꯁꯥꯏ ꯇꯨꯝꯅꯤꯡꯕꯗꯤ ꯇꯨꯝꯅꯤꯡꯉꯤ ꯑꯗꯨꯒ ꯑꯩ ꯐꯥꯡꯈꯤꯕꯅꯤ ꯉꯁꯤꯗꯤ ꯉꯟꯅ ꯇꯨꯝꯃꯒ ꯃꯇꯝ ꯁꯦꯝꯗꯣꯛꯀꯦ ꯇꯨꯝꯅ ꯆꯥꯕꯒꯤ ꯃꯇꯝꯁꯦ ꯌꯥꯝ ꯀꯥꯏꯗ ꯁꯦꯝꯗꯣꯛꯀꯦꯅ ꯇꯧꯖꯅꯤ ꯑꯗꯣ ꯃꯁꯤꯒꯤ ꯍꯟꯗꯛꯀꯤ ꯀꯩꯅꯣꯁꯤꯗꯤ ꯈꯣꯟꯁꯤꯗꯤ ꯑꯩꯈꯣꯏ ꯃꯤꯅ ꯁꯨꯅꯕ ꯑꯗꯨꯝ ꯁꯥꯟꯅꯁꯤ ꯑꯗꯨꯒꯤꯗꯣ ꯀꯥꯃꯥꯏ ꯇꯧꯈꯤꯒꯦ
ꯑꯗꯨꯝ ꯀꯔꯗ ꯇꯧꯔꯛꯑꯣ ꯑꯗꯨꯅ ꯐꯅꯤ
ꯑ ꯍ ꯍꯥꯏꯀꯀꯥꯏ
ꯎꯝ